ꯎꯝ ꯇꯥꯔꯦ ꯇꯥꯔꯦ
ꯎꯝ
ꯀꯩ ꯀꯩ ꯑꯌꯨꯛꯁꯤꯕꯨ ꯉꯁꯤꯒꯤ ꯀꯩ-ꯀꯩ ꯄꯥꯡꯊꯣꯛꯄ ꯂꯣꯏꯔꯒꯦ ꯑꯌꯨꯛꯀꯤ
ꯄꯥꯡꯊꯣꯛꯄꯁꯦ ꯑꯩ ꯑꯩꯅ ꯑꯌꯨꯛ ꯀꯩꯅꯣ ꯑ ꯑꯁꯥꯏꯕꯨꯛ ꯊꯣꯛꯎꯔꯦ ꯍꯧꯒꯠꯂꯒ ꯑꯗꯨꯒ ꯍꯟꯖꯜꯂꯛꯄꯗ ꯀꯩꯅꯣ ꯎꯝ ꯊꯕꯛ ꯁꯨꯕꯒꯩꯗꯣ ꯂꯥꯛꯑꯝꯃꯦ ꯃꯣꯏ ꯉꯍꯥꯡꯒꯣꯏ ꯂꯥꯛꯄ ꯃꯤꯖꯤꯡꯗꯣ ꯑꯇꯩ ꯌꯥꯎꯗꯦ ꯃꯣꯏ ꯑꯅꯧꯕ ꯉꯥꯛꯇ ꯃꯣꯏ ꯑꯍꯨꯝ ꯂꯥꯛꯑꯝꯃꯦ ꯑꯗ ꯑꯩ ꯉꯍꯥꯛ ꯆꯪꯉꯒ ꯋꯥꯔꯤ ꯁꯥꯔꯝꯃꯦ ꯀꯌꯥꯝ ꯀꯨꯏꯔꯒꯦ ꯂꯥꯛꯄꯥꯅ ꯍꯥꯏ ꯃꯣꯏ ꯌꯧꯔꯛꯇ ꯉꯥꯏꯔꯤꯗꯥ ꯇꯧꯔꯛꯑꯦ ꯑꯗꯨꯒꯤ ꯋꯥꯔꯤ ꯉꯍꯥꯛ ꯁꯥꯔꯝꯃꯦ ꯑꯗꯒꯤ ꯈꯣꯏꯗꯥꯖꯨ ꯅꯨꯡꯗꯥꯡ ꯊꯕꯛ ꯀꯩꯀꯥꯗꯣ ꯀꯨꯏꯅ ꯋꯥꯅ ꯁꯨꯔꯨꯕꯅꯤꯅ ꯃꯣꯏꯁꯨ ꯌꯥꯍꯧꯗꯨ ꯊꯦꯡꯉꯤꯗꯅ ꯑꯗ ꯑꯩꯅ ꯍꯧꯗꯣꯛꯄꯤꯔꯦ ꯑꯈꯣꯏꯗꯥꯗꯣ ꯑꯗꯨꯃꯥꯏꯟ ꯇꯧꯔꯒ ꯊꯣꯛꯑꯒ ꯑꯩꯈꯣꯏꯗꯥꯒ ꯑꯃꯨꯛ ꯎꯅꯍꯟꯒ꯭ꯔꯦ ꯃꯣꯏ ꯊꯕꯛ ꯍꯧꯔꯒꯦ ꯍꯥꯏ ꯃꯥꯅꯦ
ꯑꯣ ꯀꯩꯅꯣ ꯑꯣ ꯃꯤ ꯑꯅꯧꯕ ꯑꯃꯨꯛ ꯂꯥꯛꯄ ꯑꯗꯣ ꯀꯩꯅꯣ ꯇꯧꯕꯗꯤ ꯎꯝ ꯃꯣꯏ ꯃꯤ ꯀꯌꯥꯅꯣ ꯑꯍꯨꯝ ꯂꯥꯛꯏꯔꯣ
ꯎꯝ ꯃꯤ ꯑꯍꯨꯝ ꯂꯥꯛꯄ ꯃꯣꯏ ꯍꯥꯟꯅꯒꯤ ꯃꯤꯖꯤꯡꯗꯣ ꯑꯝꯇꯥ ꯂꯥꯛꯇꯦꯕ ꯑꯗꯩ ꯑꯈꯣꯏꯗꯥꯅ ꯍꯧꯖꯤꯛ ꯄꯥꯎ ꯐꯥꯎꯅꯔꯤꯌꯦ ꯎꯝ ꯃꯣꯏ ꯑꯍꯨꯝꯇꯪ ꯂꯥꯛꯏꯖꯦ ꯀꯃꯥꯏꯟ ꯇꯧꯔꯤꯅꯣ ꯅꯣꯏꯗꯤ ꯑꯝꯇꯥ ꯌꯥꯎꯔꯛꯇ꯭ꯔꯤꯁꯤꯅꯥꯅ ꯑꯗꯨꯗꯨꯒꯤ ꯄꯥꯎ ꯐꯥꯎꯅꯒꯤꯝꯅꯤ ꯃꯥ ꯍꯧꯖꯤꯛ ꯐꯣꯟ ꯇꯧꯅꯔꯤꯕꯅꯤ
ꯑꯣ ꯍꯥꯟꯅ ꯅꯣꯏꯒꯤ ꯌꯨꯝ ꯐꯥꯎꯟꯗꯦꯁꯟ ꯍꯥꯟꯅ ꯁꯥꯒꯠꯄ ꯍꯧꯒꯠꯂꯛꯄꯗ ꯌꯥꯎꯒꯤꯕ ꯃꯤꯖꯤꯡꯗꯣ ꯑꯗꯨꯒꯤ ꯃꯤ ꯑꯗꯨꯝ ꯃꯣꯏꯒꯤ ꯃꯤ ꯉꯥꯛꯇ ꯅꯠꯇ꯭ꯔꯣ ꯍꯧꯖꯤꯛ ꯁꯨꯔꯤꯁꯦ
ꯅꯠꯇꯦ ꯑꯗꯨꯏ ꯀꯥꯡꯒꯨꯗꯨꯗꯤꯅꯦ ꯃꯣꯏꯁꯦ ꯁꯨꯕ ꯍꯩꯇꯕ ꯑꯗ ꯑꯩꯈꯣꯏ ꯗꯥꯗꯥꯅ ꯇꯥꯛꯑ ꯇꯥꯛꯑ ꯇꯥꯛꯑ ꯇꯥꯛꯑꯒ ꯁꯨꯔꯤ ꯃꯣꯏꯁꯦ ꯑꯗꯨꯕꯣꯛꯇ ꯑꯗꯨꯝ ꯃꯣꯏꯖꯦ ꯁꯣꯏꯕꯗꯣ
ꯎꯝ
ꯑꯗꯒꯤ ꯃꯣꯏ ꯃꯁꯥꯅ ꯑꯗꯨꯝ ꯏꯀꯥꯏꯔꯕ ꯈꯪꯗꯦ ꯑꯩꯈꯣꯏꯅꯗꯤ ꯀꯩꯝꯇ ꯉꯥꯡꯗꯦꯕꯀꯣ
ꯎꯝ
ꯑꯗꯨꯒꯅꯦ ꯃꯣꯏꯁꯦ ꯑꯗꯨꯗꯩ ꯂꯥꯛꯇ꯭ꯔꯦ ꯑꯗꯨꯗꯨꯒ ꯃꯣꯏ ꯑꯅꯧꯕ ꯑꯩꯈꯣꯏ ꯁ꯭ꯋꯥꯏꯗꯒꯤ ꯑꯅꯧꯕ ꯑꯃꯨꯛ ꯅꯦꯛꯄꯅꯦꯕꯥ ꯅꯦꯛꯑ ꯀꯥꯟꯖꯤꯗ ꯃꯣꯏꯁꯨ ꯑꯃꯨꯛ ꯃꯣꯏꯖꯦ ꯊꯕꯛ ꯑꯅꯤ ꯐꯥꯡꯖꯟꯕꯒꯤ ꯃꯣꯏꯅꯕꯨꯗꯤ ꯍꯥꯟꯅ ꯍꯥꯏꯖꯩꯕ ꯑꯩꯈꯣꯏꯖꯨ ꯁꯨꯃꯥꯏꯅ ꯊꯕꯛ ꯑꯇꯣꯞꯄ ꯑꯝꯗ ꯆꯠꯂꯤ ꯊꯥ ꯑꯃꯃꯨꯛ ꯂꯩꯔꯀꯥꯟꯗ ꯄꯥꯏꯕ ꯌꯥꯒꯗ꯭ꯔꯥ ꯍꯥꯟꯅ ꯍꯥꯏꯕꯅꯦꯕ ꯑꯗꯥ ꯑꯩꯈꯣꯏ ꯗꯥꯅ ꯑꯦ ꯅꯣꯏ ꯑꯌꯨꯛꯇ ꯆꯠꯂꯒꯁꯨ ꯅꯣꯏ ꯅꯨꯡꯗꯤꯟꯗꯣ ꯍꯥꯡꯉꯒꯗꯤ ꯅꯨꯡꯗꯤꯟꯒꯤꯗ ꯉꯍꯥꯛ ꯉꯍꯥꯛ ꯁꯨꯕꯤꯕ ꯌꯥꯔꯒꯗꯤ ꯁꯨꯕꯤꯌꯨꯅ ꯍꯥꯏꯕ ꯍꯣ ꯑꯗꯨꯗꯤ ꯌꯥꯅꯤ ꯈꯣꯠꯅꯤꯅ ꯍꯥꯏꯔ ꯕꯀꯣ ꯑꯗꯥ ꯌꯥꯅꯤ ꯍꯥꯏꯕꯗꯒꯤ ꯃꯣꯏꯅ ꯑꯗꯨꯃꯥꯏ ꯇꯧꯔꯒ ꯃꯣꯏꯅ ꯂꯥꯛꯈꯤꯕꯅꯦꯕ ꯑꯗꯨꯗꯨꯒ ꯃꯣꯏꯅ ꯍꯧꯖꯤꯛ ꯍꯥꯏꯖꯤꯅ ꯑꯃꯨꯛ ꯃꯣꯏ ꯑꯁꯣꯝꯒꯤ ꯊꯕꯛꯇꯣ ꯅꯨꯃꯤꯠ ꯅꯤꯅꯤ ꯍꯨꯝꯅꯤꯁꯦ ꯃꯣꯏ ꯑꯌꯨꯛꯇꯩꯅ ꯅꯨꯡꯗꯤꯟꯕꯧ ꯄꯥꯔꯒ ꯁꯨ ꯇꯥꯔꯗꯤ ꯂꯣꯏꯔꯅꯤ ꯑꯗꯨꯒ ꯂꯣꯏꯁꯜꯂꯒ ꯁꯣꯝꯅꯥ ꯀꯟꯗ ꯏꯗꯦꯟꯖꯅ ꯒ꯭ꯌꯥꯟ ꯇꯥꯅ ꯑꯌꯨꯛꯇꯒꯤ ꯍꯧꯔꯒ ꯑꯗꯨꯝ ꯄꯥꯏꯔꯒꯦ ꯃꯔꯛꯁꯤꯗ ꯎꯝ ꯀꯩꯅꯣ ꯎꯝ ꯊꯕꯛꯁꯨ ꯂꯦꯞꯇꯅꯕ ꯃꯣꯏꯅ ꯃꯤ ꯊꯥꯔꯛꯀꯦꯅ ꯍꯥꯏꯕ ꯑꯗꯨꯒꯤ ꯋꯥꯔꯤꯅꯤꯗ
ꯎꯝ
ꯈꯣꯏꯗꯁꯨ ꯊꯕꯛꯇꯨ ꯇꯧꯕ ꯍꯧꯔꯝꯃꯒ ꯑꯃꯨꯛ ꯂꯦꯞꯈꯤꯕ ꯍꯥꯏꯁꯤꯗꯤ ꯁꯨꯝ ꯅꯨꯡꯉꯥꯏꯇꯦꯗꯅꯀꯣ ꯍꯥꯟꯅꯗꯩꯁꯨ ꯍꯧꯔ ꯂꯦꯞꯄꯒ ꯁꯨꯝ ꯂꯥꯛꯑꯕꯅꯤꯅꯥ ꯑꯗꯨꯒꯤ ꯋꯥꯅꯤꯗ
ꯃꯥꯅꯤ ꯑꯗꯒꯤ ꯊꯕꯛ ꯑꯗꯨꯝ ꯖꯔ ꯁꯥꯔꯛꯑꯦ ꯑꯁ ꯍꯥꯏꯕꯥ ꯋꯥꯅꯤ ꯍꯨꯖꯤꯛꯁꯦ ꯀꯅꯣꯗꯤ ꯄꯣꯠ ꯆꯩꯒꯤ ꯑꯈꯣꯏꯒꯤ ꯌꯣꯠ ꯅꯨꯡꯒꯩ ꯍꯥꯏꯇꯥꯔꯦ ꯈꯨꯗꯤꯡꯃꯛ ꯃꯃꯜ ꯄꯩꯁꯥꯗꯤ ꯑꯃꯨꯛ ꯌꯥꯝ ꯋꯥꯥꯡ ꯉꯝꯃꯅꯤ ꯑꯗꯩ ꯈꯨꯠꯁꯨꯃꯜꯁꯨ ꯑꯗꯨꯝ ꯆꯥꯎꯔꯝꯃꯅꯤ ꯍꯨꯖꯤꯛꯇꯤꯀꯣ
ꯆꯥꯎꯋꯤ ꯑꯗꯨꯒꯅꯦ ꯄꯣꯠꯀꯤ ꯃꯃꯜꯁꯨ ꯑꯗꯨꯛꯀꯤ ꯃꯇꯤꯛ ꯍꯦꯟꯀꯠꯂꯦ ꯍꯥꯏꯕ ꯄꯣꯠ ꯊꯥꯖꯤꯜꯂꯛꯏ ꯊꯥꯖꯤꯜꯂꯛꯇꯦ ꯑꯗꯨ ꯑꯗꯥ ꯇꯧꯅꯔꯤꯕ ꯃꯌꯥꯝꯁꯤꯗ ꯕ꯭ꯂꯣꯛ ꯀꯦꯠꯅꯤ ꯑꯗꯨꯅꯤ ꯑꯗꯥꯅꯤ ꯇꯧꯕꯁꯤꯗꯅꯦ ꯀꯩꯅꯣ ꯇꯧꯗꯦꯕ ꯄꯣꯠꯀꯤ ꯃꯃꯜꯁꯤꯁꯨ ꯂꯣꯏꯅꯃꯛ ꯕꯤꯂꯥꯝ ꯕꯥꯇꯤꯗꯒꯤ ꯌꯣꯠꯇꯒꯤ ꯀꯩꯗꯒꯤ ꯃꯃꯜ ꯍꯦꯟꯗꯕ ꯑꯝꯇ ꯌꯥꯎꯗ꯭ꯔꯦ ꯂꯩꯉꯣꯏꯒꯁꯦ ꯃꯥꯃꯜ ꯌꯥꯝ ꯊꯤꯅ ꯈꯦꯠꯅꯈ꯭ꯔꯖꯥꯠꯅꯤꯍꯦ ꯑꯗꯨꯕꯨ ꯇꯥꯟꯖꯥꯅ ꯌꯥꯗ꯭ꯔꯕꯅꯤꯅ ꯀꯩꯗꯧꯔꯨꯅꯤ ꯊꯕꯛꯇꯨ ꯇꯧꯕ ꯍꯧꯖꯤꯜꯂꯨꯕꯒꯤ ꯂꯦꯞꯇꯅ ꯅꯨꯡꯉꯥꯏ ꯇꯦꯅ ꯑꯗꯨꯝ ꯑꯩꯈꯣꯏꯁꯨ ꯇꯥꯡꯉꯁꯨ ꯇꯥꯡꯉꯅ ꯑꯗꯨꯝ ꯇꯧꯔꯕꯅꯦ ꯍꯥꯏꯕ
ꯃꯥꯅꯦ
ꯀꯩ ꯀꯩ ꯆꯥꯔꯦ ꯊꯛꯑꯦ ꯑꯌꯨꯛꯀꯤꯗ
ꯑꯩ ꯆꯝꯐꯨꯠ ꯐꯨꯠꯈ꯭ꯔꯦ ꯑꯗꯨꯒ ꯀꯩꯅꯣ ꯇꯧꯗ꯭ꯔꯤ ꯑ ꯏꯁꯤꯡꯗꯤ ꯍꯥꯟꯅ ꯇꯨꯝ ꯍꯧꯒꯠꯂꯛꯄꯒꯤ ꯒ꯭ꯂꯥꯁ ꯑꯃ ꯊꯛꯑꯦ ꯑꯆꯧꯕ ꯑꯃ ꯑꯗꯨꯒ ꯁꯨꯝ ꯂꯩꯔꯝꯃꯤꯅꯤ ꯑꯩꯈꯣꯏ ꯏꯃꯨꯡꯒꯤꯕꯨꯗꯤ ꯑꯗꯨꯝ ꯆꯥ ꯅꯨꯡ ꯊꯛꯅꯩ ꯑꯩꯗꯤ ꯆꯥꯥꯁꯦ ꯀꯌꯥ ꯍꯣꯏ ꯊꯛꯄꯦ ꯊꯛꯑꯦ ꯊꯛ ꯊꯛꯇꯦ ꯍꯥꯏꯕ ꯅꯠꯇꯕꯗꯣ ꯌꯥꯝ ꯊꯛꯇꯕꯒꯨꯝꯕꯅꯦ ꯑꯩꯈꯣꯏ ꯏꯃꯨꯡꯒꯤ ꯃꯤ ꯆꯥ ꯌꯥꯝ ꯄꯥꯝꯃ ꯄꯥꯝꯃ ꯃꯤ ꯂꯩꯔꯤꯌꯦ ꯑꯗꯨꯗ ꯃꯣꯏꯅ ꯂꯣꯜꯂꯁꯨ ꯑꯩ ꯀꯌꯥ ꯊꯧ ꯋꯥ ꯁꯥꯔꯨꯗꯦꯕ ꯑꯗꯨꯒ ꯂꯣꯜꯂꯝꯃꯒꯁꯦ ꯆꯥ ꯍꯩꯔꯦ ꯀꯩ ꯍꯥꯏꯔꯛꯄꯗꯒꯤ ꯏꯊꯛꯇꯕꯤꯗ ꯏꯁꯤꯡꯒ ꯏꯊꯛ ꯆꯪꯉꯛꯄꯤ ꯀꯩꯁꯨ ꯏꯟꯇꯔꯦꯁ ꯂꯩꯇꯦ ꯍꯥꯏꯕ ꯑꯗꯨꯒ ꯀꯩꯅꯣꯗꯤ ꯑꯗꯨꯝ ꯄꯥꯝꯃꯦ ꯁꯨꯝ ꯍꯥꯎꯋꯦ ꯁꯪꯒꯣꯝꯕꯨꯗꯤ ꯍꯦꯛ ꯌꯥꯝ ꯃꯨꯟꯅ ꯈꯟꯖꯤꯜꯂꯁꯤ ꯆꯉꯥꯡꯅꯕꯨꯗꯤ ꯍꯦꯟꯅ ꯄꯥꯝꯖꯩꯌꯦꯀꯣ ꯑꯗꯣ ꯑꯩꯈꯣꯏ ꯏꯃꯨꯡꯒꯤꯗꯤ ꯁꯪꯒꯣꯝ ꯑꯣꯏꯔꯒꯁꯨ ꯆꯤꯅꯤ ꯇꯤ ꯁꯨꯍꯥꯞ ꯍꯥꯞꯇ꯭ꯔꯦ ꯌꯥꯔꯤꯈꯩ ꯍꯥꯏꯗꯤ ꯁꯪꯒꯣꯝꯗꯣ ꯃꯁꯥꯏ ꯈꯤꯇꯪ ꯅꯪꯪꯂꯞꯅ ꯑꯗꯨꯝ ꯂꯣꯟꯕꯗ ꯆꯤꯅꯤꯗꯣ ꯍꯥꯞꯇ꯭ꯔꯁꯨ ꯑꯗꯨꯝ ꯌꯥꯕꯅꯦꯕ ꯌꯥꯝ ꯁꯦꯡꯅ ꯍꯥꯏꯔꯒꯗꯤ ꯑꯗꯣ ꯄꯥꯝꯃꯒꯅ ꯈꯔ ꯍꯥꯞꯆꯜꯂ ꯊꯛꯄ ꯗꯥꯊꯣꯢꯗꯨ ꯑꯗꯨꯝ ꯆꯥ ꯁꯪꯒꯣꯝꯒ ꯆꯥꯉꯥꯡ ꯈꯔ ꯀꯔꯝꯕ ꯁꯨꯝ ꯄꯥꯝꯖꯒꯦ
ꯑꯩꯗꯤ ꯍꯣꯏ ꯑꯌꯨꯛꯇꯕꯨꯗꯤ ꯀꯩꯅꯣ ꯁꯪꯒꯣꯝꯕꯨꯗꯤ ꯊꯛꯅꯤꯀꯣ ꯑꯗꯨꯒ ꯑꯩꯗꯤ ꯁꯪꯒꯣꯝꯁꯦ ꯏꯁꯥꯒꯤ ꯑꯣꯏꯅ ꯑꯗꯨꯝ ꯈꯔ ꯄꯛꯅꯖꯗꯕꯗꯣ ꯑꯣꯏꯑꯕ ꯑꯗꯨꯗꯨꯅ ꯑꯩ ꯑꯩꯗꯤ ꯆꯥꯒꯤ ꯀꯩꯅꯣꯁꯤꯗꯤ ꯆꯥꯒꯤ ꯁꯔꯨꯛꯁꯤꯗꯤ ꯑꯩꯗꯤ ꯃꯤꯆꯤꯅꯕꯨꯨꯛ ꯌꯦꯡꯕꯤꯗ ꯗꯦꯗ ꯏꯁꯥꯗꯁꯨ ꯑꯄꯥꯝꯕ ꯐꯥꯎꯗꯦ ꯊꯛꯅꯤꯡꯕ ꯐꯥꯎꯗꯦ ꯀꯔꯤꯝ ꯀꯜꯂꯛꯇꯦꯕ ꯆꯥꯗꯦ ꯅꯪꯅ ꯅꯪꯅ ꯍꯥꯏꯗꯨꯒ ꯆꯞ ꯃꯥꯟꯅꯩ ꯑꯩꯗꯤ ꯆꯥ ꯁꯨꯡ ꯊꯛꯄꯨ ꯊꯛꯇꯦ ꯍꯥꯏꯕ ꯌꯥꯏ ꯑꯩꯗꯤ ꯑꯗꯣ ꯑꯩꯈꯣꯏ ꯂꯣꯟꯕꯗꯤ ꯑꯗꯨꯝ ꯂꯣꯜꯂꯦꯕꯀꯣ ꯑꯉꯥꯡꯁꯤꯡꯁꯦ ꯃꯣꯏ ꯑ ꯑꯗꯨꯝ ꯑꯆ ꯀꯩꯅꯣ ꯆꯥꯗ ꯀꯣꯐꯤ ꯈꯔ ꯍꯥꯞꯆꯤꯜꯂꯒ ꯁꯪꯒꯣꯝ ꯇꯧꯔꯒ ꯊꯛꯄꯗꯣ ꯃꯣꯏꯗ ꯑꯗꯨ ꯄꯥꯝꯃꯦꯕ ꯑꯩꯈꯣꯏ ꯅꯨꯄꯤꯝꯆꯥꯁꯤꯡꯁꯦ ꯑꯗꯨꯒ ꯑ ꯑꯩꯈꯣꯏ ꯗꯗꯥꯁꯨ ꯊꯛꯇꯦ ꯆꯥ ꯑꯩꯁꯨ ꯊꯛꯇꯦ ꯑꯩꯈꯣꯏ ꯇꯩꯩꯃꯒ ꯑꯗꯒꯤ ꯑꯩꯈꯣꯏ ꯏꯆꯥꯅꯨꯄꯤꯒ ꯃꯣꯏ ꯑꯅꯤꯅ ꯑꯌꯥꯝꯕ ꯊꯛꯑꯦ ꯆꯥꯗꯤ ꯑꯇꯩꯗꯤ ꯊꯣꯏꯅ ꯊꯛꯇꯦ ꯏꯕꯨꯡꯉꯣꯁꯨ ꯀꯌꯥ ꯊꯛꯇꯦ ꯏꯕꯨꯡꯉꯣꯒꯤꯗꯤ ꯄ꯭ꯔꯣꯇꯤꯟ ꯄꯥꯎꯗꯔ ꯀꯔꯤ ꯀꯔꯥ ꯑꯃ ꯑꯃ ꯂꯩꯔꯤ ꯃꯌꯥꯝꯁꯦ ꯃꯥꯗ ꯑꯗꯨꯢ ꯃꯌꯥꯝ ꯑꯗꯨꯝ ꯊꯛꯑꯦꯕ
ꯑꯗꯒꯤ ꯀꯩꯅꯣꯗꯣ ꯑꯩꯈꯣꯏꯒꯤ ꯑ ꯀꯩꯅꯣꯁꯦ ꯐꯩ ꯍꯥꯏꯌꯦ ꯆꯥꯛꯉꯧ ꯆꯥꯖꯝꯗꯕꯨ ꯑꯣꯏꯔꯁꯨ ꯑꯃꯗꯕꯨ ꯑꯣꯏꯔꯁꯨ ꯑꯩꯈꯣꯏ ꯀꯩꯅꯣ ꯍꯥꯞꯄꯁꯦ ꯀꯣꯐꯤ ꯊꯛꯄꯁꯦ ꯍꯥꯏ ꯇꯔꯦ ꯏꯁꯤꯡ ꯑꯆꯝꯕꯗ ꯑꯣꯏꯔꯒꯁꯨ ꯁꯥꯍꯜꯂꯒꯅꯦ ꯀꯣꯐꯤꯁꯤ ꯑꯗꯨꯝ ꯃꯔꯛ ꯃꯔꯛꯇ ꯅꯣꯡꯃꯩ ꯑꯗꯨꯝ ꯈꯥꯥ ꯈꯥ ꯊꯛꯄꯁꯦ ꯑꯗꯨꯝ ꯏꯁꯥꯗ ꯀꯥꯟꯅꯕ ꯂꯩ ꯍꯥꯏꯌꯦ ꯐꯖꯅ ꯆꯥꯡ ꯅꯥꯏꯅ ꯊꯛꯑꯒꯗꯤ
ꯍꯥꯏꯕꯅꯦ ꯑꯗꯨꯃꯥꯏꯅ ꯑꯗꯨꯝ ꯑꯗꯒꯤ ꯎꯝ ꯂꯥꯏꯔꯤꯛ ꯀꯩꯀꯥ ꯄꯥꯕ ꯈꯣꯠꯄ ꯅꯨꯡꯗꯥꯡꯗꯒ ꯄꯥꯕꯁꯤꯁꯨ ꯑꯗꯨꯝ ꯀꯣꯐꯤꯒ ꯊꯛꯅꯕꯅꯦꯕ ꯇꯨꯝꯕꯗꯣ ꯇꯨꯝꯅꯤꯡꯗꯅꯕꯅꯦ ꯀꯥꯏꯅ
ꯎꯝ
ꯑꯗꯨꯃꯥꯏꯅꯒ ꯍꯥꯏꯅꯩ ꯈꯪꯗꯦ ꯆꯞ ꯆꯥꯕꯤꯗꯤ ꯈꯪꯗ꯭ꯔꯦ ꯑꯩꯈꯣꯏꯁꯨ ꯌꯥꯝ ꯀꯥ ꯍꯦꯟꯅ ꯄꯥꯝꯅꯒ ꯊꯥꯂꯛꯇꯦꯗ ꯀꯣꯐꯤꯒꯁꯦ
ꯑꯩꯁꯨ ꯄꯥꯝꯗꯦ ꯈꯥꯈꯥꯕꯨ ꯊꯛꯑꯦ ꯑꯗꯨꯒ ꯌꯥꯝ ꯇꯣꯏꯅ ꯊꯛꯄꯗꯤ ꯑꯣꯏꯗꯦ
ꯑꯗꯒꯤ ꯑꯩꯈꯣꯏꯒꯤ ꯁꯣꯗꯥ ꯌꯥꯎꯕ ꯍꯩ ꯃꯍꯤ ꯍꯥꯏꯇꯥꯔꯦꯀꯣ ꯀꯣꯀꯥ ꯀꯣꯂꯥꯒꯨꯝꯕ ꯑꯗꯨꯒꯨꯝꯕ ꯃꯌꯥꯝꯁꯦ ꯑꯩ ꯁꯨꯛ ꯄꯥꯝ ꯄꯥꯝꯗꯦꯁꯦ ꯁꯤꯁꯨ ꯀꯔꯤꯒꯤꯅꯣ ꯈꯪꯗꯦ ꯃꯣꯏꯁꯦ ꯈꯣꯏꯍꯤ ꯆꯤꯅꯤ ꯆꯥꯡꯁꯨ ꯌꯥꯝ ꯌꯥꯎꯕ ꯄꯣꯠꯅꯦꯕ ꯃꯣꯏꯁꯦ ꯗꯩ ꯁꯣꯗꯥꯁꯨ ꯌꯥꯎꯁꯜꯂꯦꯗꯅ ꯑꯗꯨꯗꯨꯅ ꯑꯩꯈꯣꯏꯗ ꯆꯈꯥꯎꯁꯨ ꯁꯣꯛ ꯂꯤꯛ ꯇꯧꯔ ꯂꯩꯕ ꯃꯤꯅꯤꯅ ꯑꯗꯨꯒꯨꯝꯕꯗ ꯊꯛꯄꯗ ꯑꯃꯨꯛ ꯍꯦꯅꯁꯨ ꯆꯥꯟꯅꯗꯦꯕꯀꯣ ꯑꯗꯨꯅ ꯑꯩ ꯁꯨꯛ ꯄꯝ ꯄꯥꯝꯗꯦ ꯁꯨꯛꯊꯛ ꯍꯦꯛ ꯊꯛꯇꯦ ꯍꯥꯏꯇꯥꯔꯦ ꯑꯗꯨꯁꯨ ꯉꯍꯥ ꯋꯥꯏ ꯑꯉꯥꯡ ꯑꯣꯏꯔꯤꯉꯩꯗ ꯈꯪꯗꯤꯉꯩꯗ ꯄꯨꯡ ꯊꯛꯄꯩ ꯋꯥꯅꯦꯕ ꯍꯧꯖꯤꯛꯇꯤ ꯁꯨꯡꯊꯪ ꯊꯛꯄꯤꯗꯦ ꯑꯩ ꯀꯥꯜꯂꯛꯄ ꯁꯨ ꯄꯥꯎ ꯐꯥꯎꯗꯦ
ꯑ ꯁꯤꯗꯤ ꯀꯩ ꯏꯪ ꯖꯟ ꯊꯣꯡꯕꯒꯤ ꯀꯩꯅꯣ ꯂꯩꯔꯒꯦ ꯁꯨꯝ ꯈꯟꯕ
ꯉꯁꯤꯒꯤꯗꯤ ꯑꯗꯨꯒꯤ ꯊꯣꯏꯗꯣꯛꯄ ꯈꯪꯗ꯭ꯔꯤꯗ ꯏꯟꯖꯥꯡꯕꯨꯗꯤ ꯌꯥꯝ ꯂꯩꯕꯅꯤ ꯊꯣꯡꯅꯤꯡꯉꯥꯏꯕꯨꯗꯤ ꯉꯥꯌꯥꯡ ꯉꯍꯥꯟ ꯑꯩꯈꯣꯏ ꯇꯦꯕꯜ ꯅꯝꯕ ꯃꯣꯏꯒꯤ ꯃꯆꯦ ꯃꯌꯨꯝ ꯆꯠꯄꯗꯁꯨ ꯍꯤꯟꯖꯥꯡ ꯃꯌꯥꯝ ꯍꯥꯞꯄꯛꯑꯦ ꯑꯗꯒꯤ ꯈꯣꯏꯗꯥꯅꯁꯨ ꯁꯣꯔꯣꯛ ꯊꯣꯛꯄꯗ ꯍꯦꯛꯇ ꯂꯩꯁꯜꯂꯛꯏꯦ ꯃꯥꯁꯨ ꯍꯤꯟꯖꯥꯡ ꯅꯥꯄꯤ ꯂꯩꯕꯗ ꯌꯥꯝ ꯀꯜꯂꯦꯕ ꯑꯗꯨꯗꯨꯅ ꯑꯔꯩ ꯑꯔꯩꯕ ꯆꯥꯕ ꯍꯥꯏꯗꯨꯅꯤꯗ
ꯃꯥꯅꯤꯗ ꯂꯩꯌꯦꯗꯨ ꯆꯥꯅ ꯆꯥꯅꯕ ꯌꯦꯡꯉꯒ ꯑꯗꯨꯝ ꯄꯪꯆꯥ ꯆꯥꯊꯣꯛꯑꯣ
ꯎꯝ
ꯑꯆꯥꯄꯣꯠ ꯍꯧꯕꯗꯤ ꯍꯧꯔꯝꯈꯤꯔꯣꯏ ꯉꯁꯤꯒꯤ ꯑꯁꯨꯝꯅ ꯌꯣꯟꯅꯕꯒꯤ ꯁꯦꯝꯕꯗ
ꯍꯧꯗ꯭ꯔꯤꯌꯦ ꯉꯔꯥꯡꯗꯥꯥꯡꯗ ꯑꯩꯅ ꯃꯪꯒꯟꯗꯣ ꯈꯣꯏꯗꯥꯅ ꯃꯪꯒꯟ ꯀꯦꯖꯤ ꯃꯉꯥ ꯂꯧꯔꯛꯄꯅꯦ ꯑꯩꯅ ꯁꯔꯨꯛ ꯑꯍꯨꯝ ꯊꯣꯛꯄꯩ ꯑꯅꯤ ꯇꯤꯡꯈꯔꯦ ꯀꯦꯖꯤ ꯑꯍꯨꯝ ꯃꯈꯥꯏꯃꯨꯛ ꯃꯌꯥ ꯑꯣꯏꯔꯝꯒꯗ꯭ꯔꯥ ꯈꯟꯗ ꯑꯩꯅ ꯇꯤꯡꯉꯤꯁꯦ ꯍꯨꯝ ꯃꯈꯥꯏ ꯃꯔꯤ ꯃꯌꯥ ꯑꯣꯏꯅꯤ ꯕꯥꯇꯤꯟ ꯑꯆꯧꯕꯗꯨꯃ ꯄꯤꯛ ꯊꯜꯂꯦꯕ ꯆꯦꯡꯅ ꯇꯥꯎꯗꯣꯏꯅꯦ ꯁꯤ ꯑꯃꯨꯛ ꯃꯪꯒꯜꯁꯦ ꯍꯥꯟꯅ ꯃꯪꯒꯟ ꯑꯇꯤꯡꯕꯁꯤ ꯁꯠ ꯂꯥꯎꯅ ꯂꯧꯈꯠꯂ ꯇꯥꯎꯕ ꯌꯥꯗꯦꯕ ꯑꯃꯨꯛ ꯍꯥꯏꯐꯦꯠ ꯃꯥꯒꯤ ꯃꯆꯨꯝ ꯃꯌꯥꯝꯁꯦ ꯗꯨꯝ ꯂꯣꯏ ꯀꯪꯍꯟꯈꯤꯗꯣꯏꯅꯦꯕ ꯀꯪꯍꯜ ꯃꯇꯨꯡꯗ ꯑꯃꯨꯛ ꯇꯎꯗꯣꯏꯅꯦꯕ ꯁꯤꯁꯦ ꯑꯗꯨꯁꯨ ꯃꯩꯁꯦ ꯌꯥꯝ ꯀꯟꯕ ꯍꯥꯎꯁꯤ ꯃꯩ ꯌꯥꯝ ꯊꯤꯅ ꯁꯥꯍꯟꯗꯕ ꯌꯥꯗꯦꯕ ꯑꯗꯨꯗꯨꯒ ꯈꯔ ꯈꯔ ꯍꯥꯞꯄꯒ ꯇꯥꯎꯗꯥ ꯑꯗꯨꯅ ꯃꯇꯝꯁꯦ ꯌꯥꯝ ꯀꯨꯏꯅ ꯁꯥꯡꯅ ꯂꯧꯋꯦꯕ ꯁꯤ ꯇꯥꯎꯕ ꯃꯇꯝꯗ
ꯎꯝ
ꯑꯋꯥꯕ ꯑꯝꯗꯤ ꯑꯣꯏꯗꯣꯏꯅꯦ ꯑꯩ ꯍꯨꯖꯤꯛ
ꯑꯁ ꯃꯪꯒꯟ ꯌꯥꯝꯗꯤ ꯌꯥꯝꯃꯦ ꯅ ꯍꯨꯖꯤꯛ ꯀꯦꯖꯤ ꯃꯉꯥ ꯇꯔꯨꯛ ꯇꯥꯎꯅꯦ ꯑꯗꯨꯗ‌ꯣ ꯀꯅꯣ ꯇꯧꯗꯣꯏꯅꯦ ꯕꯥꯇꯤꯜ ꯑꯝ ꯊꯟꯕ꯭ꯔꯣ
ꯊꯜꯂꯦ ꯕꯇꯤꯟ ꯑꯃꯥ ꯄꯤꯛ ꯊꯟꯅꯥ
ꯗꯨꯒ ꯉꯍꯥꯛ ꯉꯥꯏꯔꯒ ꯍꯧꯔꯅꯤ ꯍꯧꯕ ꯍꯥꯏꯕꯗꯤ ꯍꯥꯟꯅ ꯎꯝ ꯑꯈꯣꯏꯒꯤ ꯃꯥꯒꯤ ꯀꯩꯅꯣꯗꯣ ꯃꯪꯒꯟꯒꯤ ꯉꯁꯥꯏꯒꯤ ꯃꯥꯒꯤ ꯆꯣꯠꯂꯤꯕ ꯃꯌꯥꯝꯗꯣ ꯑꯃꯨꯛ ꯂꯣꯏ ꯀꯪꯍꯟꯒꯤ ꯗꯣꯏꯅꯦꯕ ꯍꯥꯟꯅ
ꯎꯝ
ꯁꯅꯥꯒꯨꯝꯕ ꯑꯐꯕ ꯑꯝ ꯄꯥꯏꯔꯒ ꯑꯗꯨꯝ ꯑꯈꯣꯏꯒꯤ ꯑꯝ ꯀꯩꯅꯣꯒꯨꯝꯕ ꯑꯝꯗ ꯍꯥꯞꯄ‌ꯦꯗꯅ ꯊꯨꯃꯣꯛꯀꯨꯝꯕ ꯑꯝꯗ ꯍꯥꯞꯄ‌ꯦꯗꯅ ꯑꯗꯨ ꯈꯨꯠꯁꯤꯅ ꯍꯨꯝꯖꯜꯂ ꯍꯨꯝꯖꯜꯂ ꯇꯞ ꯇꯞ ꯇꯞꯅ ꯇꯩꯊꯣꯛꯇꯣꯏꯅꯦꯕ ꯅꯨꯁꯥ ꯐ ꯅꯨꯁꯥ ꯁꯗ꯭ꯔꯒꯗꯤ ꯅꯨꯁꯥ ꯁꯔꯒꯅ ꯑꯃꯨꯛ ꯅꯨꯁꯥꯗ ꯐꯧꯗꯣꯛꯄ ꯑꯗꯥ ꯉꯁꯤꯗꯤ ꯅꯨꯡꯁꯥ ꯊꯣꯛꯇꯦꯕ ꯍꯨꯖꯤꯛꯀꯤ ꯑꯣꯏꯅꯗꯤ
ꯎꯝ
ꯑꯗꯨꯅ ꯊꯕꯛ ꯌꯥꯝ ꯌꯥꯝꯃꯦ ꯇꯧꯗꯣꯏꯖ‌ꯦ
ꯎꯝ ꯑꯩꯖꯨꯅꯦ ꯈꯤꯇꯪ ꯉꯜꯂꯤ ꯉꯩꯁꯤꯗ ꯎꯆꯥꯛ ꯂꯩꯔꯒ ꯊꯧꯔꯝ ꯃꯥ ꯆꯠꯀꯅꯤ ꯑꯗꯨ ꯍꯂꯛꯂꯒ ꯑꯩ ꯐꯤꯔꯣꯟ ꯑꯉꯧꯕ ꯅꯠꯇꯕ ꯃꯆꯨ ꯃꯃꯦꯟ ꯑꯇ‌ꯣꯞꯄ ꯁꯦꯠꯄꯖ‌ꯦ ꯇꯪ ꯁꯨꯗꯣꯑꯝꯃꯒ ꯑꯃꯨꯛ ꯂꯥꯏꯔꯤꯛꯇꯣ ꯃꯨꯛ ꯀꯩ ꯀꯩꯅꯣ ꯈꯔ ꯌꯦꯡꯒꯦ ꯑꯗꯒꯤ ꯑꯃꯨꯛ ꯉꯁꯤꯁꯨ ꯍꯥꯏꯕ ꯋꯥꯅꯤ ꯑꯈꯣꯏꯒꯤ ꯄꯔꯤꯈꯥ ꯂꯩ ꯇ‌ꯦ ꯍꯥꯏꯕꯋꯅꯤ ꯊꯕꯛꯁꯦ ꯑꯍꯨꯝ ꯃꯔꯤ ꯑꯗꯨꯝ ꯁꯨꯏꯌ‌ꯦꯕ ꯑꯗꯨꯒ ꯂꯣꯏꯔꯀꯥꯟꯗ ꯑꯃꯨꯛ ꯑꯩꯖ‌ꯦ ꯀꯅꯣꯗ ꯑꯃꯨꯛ ꯑꯩꯒꯤ ꯉꯔꯥꯡ ꯁꯥꯗꯤꯕꯤ ꯖꯦꯔꯣꯛꯁ ꯑꯃꯥ ꯃꯊꯤꯟ ꯆꯠꯇꯧ ꯋꯥꯠꯂꯤ ꯑꯗꯨ ꯃꯨꯛ ꯆꯠꯂꯅꯤ ꯅꯨꯡꯊꯤꯟ ꯑꯥ ꯅꯨꯡꯊꯤꯜ ꯄꯨꯡ ꯀꯅꯣꯕ‌ꯣꯛ ꯈꯔ ꯆꯤꯟꯉꯤ ꯃꯔꯛ ꯃꯔꯛꯇ ꯁꯤꯗꯩ ꯉꯍꯥꯛ ꯂꯩꯔ ꯊꯝꯒꯤꯕꯗꯨꯅ ꯑꯈꯣꯏꯒꯤ ꯄꯨꯡ ꯑꯍꯨꯝ ꯇꯔꯝꯗꯥꯏꯕꯨ ꯈ ꯆꯤꯟꯗꯣꯏꯅ‌ꯦ ꯍꯣꯔꯦꯟꯒꯤ
ꯃꯊꯪ ꯃꯊꯪ ꯃꯊꯪ ꯍꯥꯏꯇꯥꯔꯦ ꯀꯩꯁꯨ ꯊꯣꯏꯗꯣꯛꯄ ꯆꯠꯇꯣꯏ ꯊꯕꯛꯇꯤ ꯂꯩꯇ꯭ꯔꯣ ꯅ‌ꯪ
ꯑꯩꯗꯤ ꯀꯩꯁꯨ ꯊꯣꯏꯗꯣꯛꯄ ꯆꯠꯅꯤꯡꯉꯥꯏꯗꯤ ꯂꯩꯇ꯭ꯔꯦ ꯍꯥꯏꯕꯗꯤ ꯊꯕꯛꯁꯦ ꯌꯨꯝꯗ ꯑꯩꯅ ꯑꯗꯨꯝ ꯆꯤꯟꯖꯜꯂꯒ ꯂꯩꯔꯕꯅꯤꯅꯅꯦ ꯇꯉꯥꯏ ꯐꯗꯕ ꯊꯧꯗꯣꯛ ꯋꯥꯊꯣꯛꯀꯤ ꯕꯥꯔꯇꯣꯟ ꯂꯥꯛꯑꯞ ꯀꯥꯟꯗ ꯆꯠꯄ ꯅꯠꯇꯅꯅꯦ ꯇꯣꯞꯄꯗꯤ ꯀꯁꯨ ꯖꯨ ꯆꯠꯅꯤꯉꯥꯏꯗꯤ ꯆꯠꯅꯤꯉꯥꯏꯗꯤ ꯂꯩꯇ‌ꯦ ꯆꯠ ꯂꯩꯔꯒꯖꯨ ꯆꯠꯄꯗ‌ꯣ ꯀꯁꯨ ꯉꯝ ꯗꯔ‌ꯦ ꯍꯥꯏꯕ ꯊꯥꯗꯣꯛ ꯋꯥꯊꯣꯛ ꯂꯥꯛꯄꯁꯤꯗꯤ ꯇꯉꯥꯏ ꯐꯗꯅ ꯆꯠꯇ ꯌꯥꯗꯦꯗꯅ ꯑꯗꯨꯒꯤꯅꯤ ꯀꯥꯏꯕꯒꯤ ꯆꯠꯄꯩ ꯋꯥꯅ‌ꯦ ꯍꯥꯏꯕ ꯑꯗꯨ ꯌꯨꯝꯗꯩ ꯊꯕꯛꯇꯨ ꯆꯤꯜꯂꯕꯅꯤꯅ ꯆꯊꯣꯛꯄꯒꯤ ꯀꯩꯅꯣꯁꯦ ꯀꯩ ꯍꯥꯏꯅꯤ ꯐꯔꯛ ꯌꯥꯝ ꯇꯥꯕꯗ‌ꯣ ꯑꯣꯏ ꯍꯥꯏꯕ
ꯑꯗꯣ ꯄꯨꯡ ꯇꯔꯦꯠꯁꯨ ꯇꯥꯔꯛꯀꯗꯧꯔꯦ ꯑꯩꯅ ꯑꯃꯥ ꯑꯌꯨꯛꯀꯤ ꯊꯧꯔꯝ ꯑꯝ ꯆꯠꯀꯅ‌ꯦ ꯍꯥꯏꯕꯗꯣ ꯗꯣ ꯑꯩ ꯑꯗꯨꯒꯤ ꯂꯣꯏꯁꯜꯂꯒꯦ ꯑꯗꯨꯒ ꯆꯠꯀꯗ ꯃꯤ ꯏꯃꯥꯟꯅꯕ ꯑꯃꯥꯅꯤ ꯖꯨ ꯑꯩ ꯑꯝ ꯇ ꯀ‌ꯣꯜ ꯇꯧꯔ ꯑꯝꯇ ꯍꯪꯅꯒꯤꯒꯗꯣ ꯍꯣꯔꯦꯟ ꯃꯔꯛꯇ ꯃꯨꯛ ꯁꯥꯅꯔꯖ‌ꯦ
ꯐꯔꯦ ꯐꯔꯦ ꯑꯗꯨꯗꯤ ꯊꯝꯃꯣ ꯑꯩꯖꯨ ꯊꯕꯛ ꯇꯧꯅꯕ ꯇꯧꯒꯦ
ꯊꯝ